ꯇꯥꯏꯌꯦ ꯍꯣꯏ
ꯎꯝ ꯃꯥꯥꯏꯒꯤ ꯑꯣꯐꯤꯁꯇꯣ ꯂꯥꯞꯃꯟꯕꯒꯤꯀꯣ ꯃꯣꯏꯗꯣ ꯇ꯭ꯔꯦꯟꯅꯤꯡ ꯃꯅꯨꯡꯗꯗꯤ ꯁꯚꯦꯟ ꯗꯦꯁꯀꯨꯝꯕꯗꯗꯤ ꯐꯥꯏꯚ ꯁꯤꯛꯁ ꯁꯚꯦꯟ ꯗꯦꯖ ꯑꯥ ꯑꯗꯨꯗꯗꯤ ꯃꯇꯣꯝꯇ ꯆꯠꯇꯣꯏꯅꯦꯕ
ꯎꯝ
ꯑꯗꯣ ꯚꯔꯥꯁꯦ ꯅꯨꯃꯤꯠ ꯑꯃꯗ ꯐꯣꯔ ꯍꯟꯗ꯭ꯔꯦꯠ ꯄ꯭ꯂꯥꯁ ꯆꯠꯄꯀꯣ
ꯑꯁ ꯌꯥꯝ ꯇꯥꯡꯉꯤꯅ
ꯎꯝ ꯑꯗꯨꯒꯤ
ꯁꯤꯗꯗꯤꯅꯦ ꯚꯥꯔꯁꯦ ꯌꯥꯝ ꯌꯥꯝꯗꯦꯕꯀꯣ ꯑꯁꯤꯗꯒꯤ ꯑꯩꯅ ꯑꯥ ꯌꯥꯝ ꯂꯥꯞꯄ ꯃꯐꯝ ꯆꯠꯄꯗꯣ ꯕꯁꯇ ꯔꯨꯄꯥ ꯌꯥꯡ ꯈꯩꯒꯨꯝꯕ ꯈꯛꯇ ꯂꯧꯋꯦ ꯑꯗꯨꯒ ꯑꯩꯅ ꯅꯍꯥꯟ ꯆꯠꯄꯁꯨ ꯑꯩꯒꯤ ꯁꯤꯒꯅꯦꯆꯔ ꯂꯧꯕ ꯆꯠꯄꯗꯣ
ꯎꯝ
ꯑꯗꯨꯗꯁꯨ ꯑꯩꯅ ꯆꯠꯄꯁꯦ ꯌꯥꯝꯗꯤ ꯂꯥꯞꯄꯦꯕ ꯌꯥ ꯌꯥꯝꯕꯨꯗꯤ ꯂꯥꯞꯄꯗꯤ ꯅꯠꯇꯦ ꯑꯗꯨꯕꯨ ꯈꯔꯕꯨꯗꯤ ꯂꯥꯞꯄꯦꯕꯀꯣ ꯀꯨꯟꯊ꯭ꯔꯥ ꯈꯛꯇ ꯂꯧꯋꯦ ꯃꯣꯏꯗꯣ
ꯍꯣꯏ ꯕꯥꯁ ꯀꯤꯂꯣꯃꯤꯇꯔ ꯊꯥꯔꯇꯤꯟꯅꯦꯕꯀꯣ ꯁꯤꯗꯒꯤ ꯕꯥꯁꯇ ꯆꯠꯂꯗꯤ ꯇ꯭ꯋꯦꯟꯇꯤ ꯄ꯭ꯂꯁ ꯈꯛꯇ ꯂꯧꯕꯅꯦ ꯑꯗꯨꯕꯨ ꯕꯥꯁ ꯅꯠꯇꯕꯤꯗ ꯔꯦꯄꯤꯗꯣꯗ ꯑꯣꯏꯅ ꯁꯛꯄꯀꯣ ꯀꯦꯕ ꯂꯧꯔꯒ
ꯑꯣ
ꯃꯥꯗꯣ ꯕꯥꯁꯇ ꯆꯠꯄꯁꯦ ꯈꯔ ꯀꯤꯕ ꯃꯥꯜꯂꯦ
ꯀꯩꯒꯤ ꯀꯤꯅꯤꯡꯉꯥꯏ ꯑꯝꯇ ꯂꯩꯇꯦꯅ
ꯎꯨ ꯕꯥꯁꯁꯦ ꯗꯥꯏꯔꯦꯛ ꯏꯁꯇꯣꯞ ꯂꯩꯇꯕ
ꯎꯨꯝ
ꯑꯁꯤꯗꯒꯤꯅ ꯃꯇꯦꯛ ꯑꯃ ꯆꯠꯀꯅꯤ ꯑꯗꯨꯒ ꯃꯇꯦꯛ ꯑꯃꯗꯒꯤ ꯑꯃꯃꯨꯛꯀ ꯇꯣꯡꯗꯣꯏꯅꯦꯕ ꯑꯗꯨꯒ ꯕꯥꯁꯨ ꯍꯥꯏꯗꯤ ꯁꯤ ꯇꯤ ꯑꯆꯧꯕ ꯑꯣꯏꯕꯅꯤꯅ ꯕꯥꯁꯁꯨ ꯇꯣꯉꯥꯟ ꯇꯣꯉꯥꯟ ꯇꯣꯉꯥꯟ ꯃꯌꯥꯝ ꯂꯩꯌꯦꯕꯀꯣ
ꯎꯨꯝ
ꯑꯗꯨꯒꯤ ꯇꯣꯡꯐꯝ ꯈꯪꯗꯕ ꯍꯥꯏꯇꯥꯔꯦ
ꯑꯩꯗꯤ ꯍꯟꯗꯛꯇꯤ ꯈꯪꯉꯦ ꯅꯍꯥꯟ ꯑꯩꯅ ꯏꯊꯟꯇ ꯆꯠꯂꯦꯕꯀꯣ ꯏꯊꯟꯇ ꯆꯠꯂꯦ ꯑꯗꯨꯒ ꯑꯩ ꯑꯩꯁꯨ ꯈꯔꯗꯤ ꯀꯤꯖꯩꯕꯀꯣ ꯑꯩꯗꯤ ꯍꯥꯏꯗꯤ ꯃꯐꯝ ꯈꯪꯉꯣꯏꯗ꯭ꯔꯅ ꯑꯗꯨ ꯑꯩ ꯑꯩꯒꯤ ꯏꯃꯥꯟꯅꯕꯤꯅ ꯐꯖꯅ ꯍꯥꯏꯕꯤꯕꯀꯣ ꯃꯥꯗꯣ ꯁꯤꯐꯥꯎ ꯆꯠꯇꯣꯏꯅꯦ ꯍꯥꯏꯔꯒ ꯑꯗꯨꯒ ꯑꯩꯅ ꯑꯩꯒꯤ ꯑꯩꯉ ꯏꯅꯥꯛꯇ ꯐꯝꯕ ꯅꯨꯄꯥ ꯅꯨꯄꯤꯗꯨꯗ ꯑꯩ ꯑꯥꯁꯤ ꯐꯥꯎꯕꯩ ꯆꯠꯇꯣꯏꯅꯦ ꯑꯗꯨ ꯑꯩꯗꯤ ꯃꯐꯝ ꯈꯪꯗꯦ ꯅꯪꯍꯥꯛ ꯑꯩꯅ ꯀꯔꯝ ꯑꯩꯅ ꯍꯥꯏꯕꯤꯌꯨ ꯍꯥꯏꯕꯒꯤ ꯍꯣꯏ ꯋꯥꯒꯅꯨ ꯑꯩ ꯍꯥꯏꯕꯤꯒꯦ ꯃꯐꯝ ꯌꯧꯔꯗꯤ ꯑꯩ ꯍꯥꯏꯕꯤꯒꯦ ꯍꯥꯏꯕꯀꯣ ꯑꯩꯗꯤ ꯇꯨꯝꯃꯒ ꯂꯩꯌꯦꯕ ꯑꯗꯨ ꯅꯨꯃꯤꯠꯁꯦ ꯑꯩ ꯇꯨꯝꯃꯒ ꯑꯗꯨꯝ ꯂꯩꯔꯒ ꯆꯠꯄꯅꯦ ꯑꯗꯨꯒ ꯃꯣꯏꯅ ꯍꯧꯗꯣꯛꯑꯦꯕꯀꯣ ꯍꯧꯗꯣꯛꯑꯒ ꯃꯣꯏꯅ ꯊꯝꯕꯤꯌꯦ ꯑꯗꯨꯗ ꯑꯗꯨꯗꯒꯤ ꯑꯩꯁꯦ ꯎꯝ ꯀꯔꯝꯕ ꯂꯝꯕꯤꯗ ꯆꯪꯗꯣꯏꯅꯣ ꯈꯪꯗꯕꯒꯤ ꯃꯤꯉꯣꯟꯗ ꯍꯪꯉꯦꯕ ꯀꯗꯥ ꯀꯔ ꯀꯔꯝꯕ ꯂꯝꯕꯤ ꯆꯠꯇꯣꯏꯅꯣ ꯑꯩꯅ ꯍꯪꯉꯦꯕꯀꯣ ꯍꯪꯕ ꯀꯥꯟꯗ ꯑꯁꯤ ꯂꯝꯕꯤ ꯆꯥ ꯑꯗꯨꯣꯏꯅꯦ ꯍꯥꯏꯕꯒꯤ ꯑꯣꯛꯇꯣꯁꯦ ꯑꯗꯨꯝ ꯑꯩꯅ ꯂꯧꯕꯅꯦꯕ ꯑꯣꯛꯇꯣ ꯂꯧꯕ ꯀꯥꯟꯗ ꯃꯥꯅ ꯑꯗꯨꯒꯤ ꯑꯩꯅ ꯆꯪꯐꯝꯗꯣ ꯑꯗꯨꯗ ꯑꯗꯨꯝ ꯊꯝꯕꯤꯌꯦꯕꯀꯣ ꯑꯗꯨꯗꯒꯤ ꯑꯩꯁꯦ ꯑꯩꯒꯤ ꯑꯥ ꯁꯨꯄꯔꯚꯥꯏꯖꯔꯁꯦ ꯀꯣꯜ ꯇꯧꯋꯦ ꯑꯗꯨꯒꯤ ꯃꯥꯅ ꯑꯟ ꯑꯗꯨꯗ ꯂꯥꯛꯑꯣ ꯍꯥꯏꯔꯒ ꯃꯥꯒꯤ ꯂꯥꯏꯚ ꯂꯣꯀꯦꯁꯟ ꯊꯥꯕꯤꯌꯦꯕꯀꯣ ꯑꯗꯨꯒꯤ ꯑꯗꯨꯝ ꯆꯠꯂꯦ ꯑꯗꯨꯃꯥꯏꯅ ꯆꯠꯂꯒ ꯍꯜꯂꯛꯑꯦ ꯍꯜꯂꯛꯄꯀꯥꯟꯗ ꯑꯣ ꯔꫭꯁ ꯁꯦ ꯑꯝꯇ ꯐꯪꯗꯦꯕꯀꯣ ꯑꯗꯨꯒꯤ ꯑꯩꯁꯦ ꯈꫭꯡꯅ ꯍꯥꯏꯗꯤ ꯃꯇꯦꯛ ꯑꯃꯈꯛꯇꯅꯦꯕ ꯑꯩꯅ ꯆꯠꯄꯗꯣ ꯑꯗꯨꯒꯤ ꯃꯇꯦꯛ ꯑꯃ ꯃꯤꯅꯤꯠ ꯃꯤꯅꯤꯠꯁꯦ ꯑ ꯅꯥꯏꯟꯒꯨꯝꯕꯗꯤ ꯆꯠꯂꯝꯒꯅꯤ ꯑꯩꯅ ꯆꯠꯄꯗꯣ ꯈꯣꯡꯅ
ꯎꯝ
ꯑꯗꯨꯒ ꯃꯦꯟ ꯔꯣꯗ ꯌꯧꯔꯦ ꯑꯗꯨꯒ ꯃꯤ ꯅꯨꯄꯤ ꯅꯨꯄꯤ ꯑꯃꯗꯨꯗ ꯍꯡꯉꯦꯕꯀꯣ ꯑꯩꯈꯣꯏ ꯀꯗꯥꯏꯗꯒꯤ ꯂꯧꯗꯣꯏꯅꯣ ꯑꯩ ꯌꯥꯎꯗꯣꯏꯅꯦ ꯑꯗꯨꯝꯃꯥꯏꯅ ꯍꯥꯏꯕ ꯀꯥꯟꯗ ꯑꯥ ꯁꯤꯗ ꯁ꯭ꯀꯨꯜ ꯃꯅꯥꯛꯇ ꯂꯩꯕꯅꯦ ꯑꯗꯨꯗ ꯑꯗꯨꯝ ꯂꯦꯞꯄꯣ ꯑꯗꯨꯀꯥꯟꯗ ꯂꯥꯛꯀꯅꯤ ꯍꯥꯏꯔꯒ ꯍꯦꯛ ꯂꯦꯞꯄꯒ ꯕꯁꯁꯦ ꯑꯩꯈꯣꯏꯒꯤ ꯑꯩꯅ ꯆꯠꯐꯝꯒꯤꯗꯣ ꯍꯦꯛ ꯂꯥꯛꯄ ꯑꯗꯨꯗꯒꯤ ꯑꯗꯨꯝ ꯇꯣꯡꯉꯦ ꯑꯗꯨꯝ ꯇꯣꯡꯉꯦ ꯑꯗꯨꯝ ꯇꯣꯡꯉꯒ ꯑꯩꯁꯦ ꯑꯗꯨꯝ ꯇꯨꯝꯃꯦꯕꯀꯣ ꯇꯨꯝ ꯇꯨꯝꯃꯒ ꯑꯃꯨꯛꯀ ꯑꯩꯅ ꯌꯧꯕ ꯐꯥꯎꯕ ꯇꯨꯝ ꯇꯨꯝꯃꯒ ꯑꯩꯗꯤ ꯌꯧꯔꯦ ꯍꯥꯏꯕꯁꯨ ꯈꯪꯗꯦꯕꯀꯣ ꯅꯨꯄꯤ ꯑꯃꯅ ꯃꯤ ꯂꯣꯏꯅꯃꯛ ꯀꯨꯝꯊꯈ꯭ꯔꯀꯥꯟꯗ ꯅꯨꯄꯤ ꯑꯃꯗꯨꯅ ꯌꯧꯈ꯭ꯔꯕꯅꯦ ꯍꯥꯏꯔꯒ ꯑꯩꯉꯣꯟꯗ ꯍꯧꯗꯣꯛꯄꯤꯔꯦꯕ
ꯅꯪꯁꯨ ꯖꯥꯠ ꯖꯥꯠꯅꯤꯍꯦ
ꯑꯁꯦꯡꯕ ꯃꯤ ꯂꯣꯏꯅꯃꯛ ꯀꯨꯝꯊꯈ꯭ꯔꯕꯅꯦꯕꯀꯣ
ꯑꯥꯗꯗꯤꯀꯣ ꯅꯣꯏ ꯂꯩꯐꯝꯗꯗꯤ ꯗꯤꯁꯇ꯭ꯔꯤꯛ ꯁꯨ ꯌꯥꯝ ꯖꯤꯅ ꯑꯃꯗ ꯑꯃ ꯑꯗꯨꯝ ꯆꯠꯄꯅꯦꯕ ꯍꯥꯏꯗꯤ ꯕꯥꯁꯁꯨ ꯑꯗꯨꯝ ꯈꯪꯕꯅꯦꯕ ꯂꯣꯏꯅ ꯐꯥꯎꯅꯕꯅꯦꯕ ꯑꯗꯨꯕꯨ ꯁꯤꯗꯗꯤ ꯕꯥꯁꯁꯦ ꯑꯗꯨꯝ ꯍꯟꯗ꯭ꯔꯦꯠ ꯇꯨ ꯍꯟꯗ꯭ꯔꯦꯠꯀꯨꯝꯕ ꯑꯗꯨꯝ ꯑ ꯂꯩꯀꯥꯏ ꯑꯃꯗ ꯆꯠꯀꯅꯦꯕꯀꯣ
ꯎꯝ
ꯑꯗꯨꯗꯣ ꯑ ꯑꯝꯕꯇꯨꯔ ꯌꯥꯎꯒꯗꯕ ꯕꯥꯁꯁꯦ ꯗꯤ ꯁꯕꯦꯟꯇꯤ ꯑꯗꯨꯒꯨꯝꯕ ꯅꯠꯇ꯭ꯔꯒ ꯀꯣꯝꯕꯦꯇꯔꯒꯤ ꯂꯥꯏꯟꯒꯨꯝꯕ ꯍꯥꯏꯗꯤ ꯕꯥꯁ ꯑꯃ ꯑꯅꯤ ꯈꯛꯇꯅꯦꯕ ꯇꯣꯡꯒꯗꯕꯁꯦ ꯑꯗꯨ ꯕꯥꯁꯇꯣ ꯑꯩꯈꯣꯏꯅ ꯈꯪꯗ꯭ꯔꯗꯤ ꯎꯄꯥꯏ ꯂꯩꯇꯦꯕ
ꯑꯣ
ꯑꯗꯨꯒꯤ ꯑꯁ ꯑꯗꯨꯒꯤ ꯕꯥꯁ ꯅꯝꯕꯔꯒꯨꯝꯕꯁꯨ ꯑꯁ ꯄꯨꯔꯥ ꯒꯨꯒꯜꯅ ꯊꯤ ꯊꯤ ꯊꯤꯔꯒ ꯀꯩꯅꯣ ꯇꯧꯕꯅꯦꯍꯦ ꯍꯪꯅꯔꯒ ꯐꯥꯔꯁ ꯗꯦ ꯑꯩ ꯆꯠꯄꯁꯨ ꯑꯩꯗꯤ ꯕꯥꯁꯇ ꯁꯨꯡꯆꯠ ꯆꯠꯇꯦꯕ
ꯎꯝ ꯎꯝ ꯅꯪ ꯇ꯭ꯔꯦꯟ ꯇꯣꯡꯈ꯭ꯔꯕꯣ ꯑꯗꯨ ꯑ ꯅꯪ ꯀꯩ ꯅꯣꯏ ꯇ꯭ꯔꯦꯟꯗ ꯆꯠꯄ ꯀꯥꯟꯗ ꯀꯩ ꯀꯩ ꯀ꯭ꯂꯥꯁꯇ ꯆꯠꯀꯦ
ꯏꯁꯂꯤꯞꯄꯦ
ꯅꯨꯡꯉꯥꯏꯗꯧ ꯃꯥꯟꯗꯦꯀꫭ
ꯑꯗꯨꯝ ꯌꯥꯏꯗ ꯀꯩꯁꯨ ꯀꯥꯏꯗꯦꯗ
ꯑꯩꯗꯤ ꯃꯤ ꯑꯩꯅ ꯑꯩꯅ ꯌꯦꯡꯂꯛꯄ ꯀꯥꯟꯗꯀꯣ ꯑ ꯑꯩꯈꯣꯏ ꯑꯩꯈꯣꯏꯅ ꯇꯣꯡꯕ ꯃꯐꯝꯗꯨꯗꯤ ꯃꯤ ꯀꯅꯥꯝꯇꯩ ꯆꯪꯂꯛꯇꯦꯕ ꯃꯤ‌ ꯑꯇꫭꯞꯄꯁꯨ ꯑꯗꯨꯒ ꯌꯥꯝ ꯅꯨꯡꯉꯥꯏꯌꯦꯕꯀꯣ ꯍꯥꯏꯗꯤ ꯏꯪꯁꯨ ꯏꯪꯉꯦ ꯑꯦꯁꯤ ꯍꯥꯞꯄꯅꯤꯅ ꯐꯖ ꯑꯗꯨꯒ ꯀꯥꯔꯇꯟꯒꯨꯝꯕꯁꯨ ꯐꯖꯅ ꯍꯥꯞꯄꯦ ꯇꯨꯝꯐꯝꯁꯨ ꯐꯖꯅ ꯂꯩꯌꯦꯕꯀꯣ ꯑꯩꯈꯣꯏꯅ ꯇꯨꯝꯒꯦ ꯍꯥꯏꯔꯗꯤ ꯃꯊꯛꯇꯁꯨ ꯑꯗꯨꯝ ꯑꯩꯈꯣꯏ ꯐꯖꯅ ꯅꯨꯡꯉꯥꯏꯅ ꯇꯨꯝꯕ ꯌꯥꯏꯕꯀꯣ
ꯎꯝ
ꯑꯗꯨꯒ ꯀꯩꯅꯣꯗꯗꯤ ꯑꯁ ꯁ꯭ꯂꯤꯞꯄꯔ ꯀ꯭ꯂꯥꯁꯇ ꯌꯦꯡꯂꯛ ꯄ ꯀꯥꯟꯗ ꯃꯤ ꯈꯨꯠꯆꯤꯟꯗꯣ ꯑꯗꯨꯒ ꯑꯁ ꯂꯣꯏꯔꯦ ꯂꯣꯏꯔꯦ
ꯍꯣꯏ ꯃꯤꯕꯨꯗꯤ ꯁꯤꯟꯕꯅꯦ ꯑꯗꯨꯕꯨ ꯑꯩꯈꯣꯏꯒꯤ ꯁꯤꯠ ꯅꯝꯕꯔꯗꯨ ꯀꯣ ꯁꯤꯠ ꯅꯝꯕꯔꯗ ꯑꯗꯨꯝ ꯇꯨꯝꯕ ꯌꯥꯏ ꯑꯩꯈꯣꯏꯅ ꯁꯤ ꯑꯁꯤ ꯑꯩꯒꯤ ꯁꯤꯠꯅꯦ ꯍꯥꯏꯔꯒ ꯀꯣ ꯇꯤꯀꯦꯠꯇꯣ ꯄꯥꯏꯔꯒ
ꯎꯝ
ꯇꯨꯝꯕ ꯌꯥꯏ
ꯑꯗꯨ ꯑꯣꯏꯔꯁꯨ ꯌꯥꯝ ꯑꯣꯄꯦꯟ ꯑꯣꯏꯌꯦꯅ
ꯍꯣꯏ ꯑꯣꯄꯦꯟꯒꯤ ꯑꯣꯏꯕꯅꯦ ꯎꯄꯥꯥꯏ ꯂꯩꯇꯦ
ꯀꯤꯖꯩꯁ ꯑꯗꯨꯗꯒꯤꯅꯦ ꯀꯩꯅꯣ ꯃꯤ ꯃꯌꯥꯝ ꯐꯠꯇꯕ ꯁꯨꯝ ꯃꯌꯥꯝ ꯂꯥꯛꯄꯗꯣ
ꯃꯥꯅꯦ ꯃꯥꯅꯦ
ꯍꯥꯏꯗꯤ ꯑꯣ ꯇꯤꯀꯦꯠ ꯌꯥꯎꯗ꯭ꯔꯁꯨ ꯆꯪꯕ ꯌꯥꯕ ꯆꯪꯕꯒꯤ ꯆꯪꯕ ꯌꯥꯕ ꯑꯣꯏꯔꯝꯒꯅꯤꯀꯣ ꯃꯤ ꯈꯔꯗꯤ
ꯑ ꯌꯥꯕꯅꯦ
ꯍꯩꯃꯥ ꯑꯗꯨꯒꯤ ꯑꯣꯏꯔꯝꯒꯅꯤꯌꯦ
ꯍꯥ ꯍ ꯎꯝ ꯑꯁ ꯇꯨꯝꯅꯤꯡꯈꯠꯂꯛꯏꯅꯦ
ꯑꯗꯨꯒ ꯀꯩꯅꯣ ꯃꯣꯏ ꯇ꯭ꯔꯦꯟꯗꯅꯦ ꯑꯪ ꯏꯟꯗꯤꯌꯥꯟ ꯔꯦꯜꯋꯦ ꯀꯥꯏꯅ ꯊꯥꯔꯒ ꯋꯤꯟꯗꯣ ꯑꯝꯇ ꯂꯩꯇꯕꯗꯣ
ꯑꯥ
ꯑꯗꯨꯗꯤ ꯀꯩꯅꯣ ꯃꯤ ꯐꯝꯐꯝ ꯅꯠꯇꯕ ꯃꯥꯜꯂꯦꯀꯣ
ꯑꯗꯨꯗꯤ ꯖꯦꯅꯔꯦꯜ ꯑꯣꯏꯔꯕꯅꯦ ꯎꯝ
ꯑꯦ ꯅꯠꯇꯦ ꯑꯗꯨꯗꯤ ꯀꯩꯅꯣ ꯑꯣꯏꯔꯝꯒꯅꯤꯌꯦ ꯑ ꯀꯩꯅꯣ ꯑꯩꯅ ꯍꯥꯏꯈꯤꯗꯣ ꯑꯗꯨꯗꯤ ꯑ ꯄꯣꯠ ꯆꯩꯩꯒꯨꯝꯕ ꯄꯨꯕ ꯇ꯭ꯔꯦꯟ ꯑꯣꯏꯔꯝꯒꯅꯤ ꯑꯗꯨꯗꯤ
ꯑ ꯈꯪꯗꯦꯗ
ꯋꯤꯟꯗꯣ ꯑꯝꯇ ꯂꯩꯇꯦ ꯃꯣꯏꯒꯤ ꯇ꯭ꯔꯦꯟꯗꯣ ꯌꯥꯝ ꯁꯥꯡꯉꯦ ꯑꯗꯨꯁꯨ ꯁꯥꯡꯕꯁꯨ ꯍꯣꯏ ꯇꯣꯡꯕꯗꯒꯤ ꯍꯦꯟꯅ ꯁꯥꯡꯉꯦ ꯑꯗꯨꯒ ꯋꯤꯟꯗꯣ ꯑꯝꯇ ꯂꯩ ꯇꯦꯕꯀꯣ ꯆꯠꯈꯤꯕ ꯎ ꯍꯥꯎꯕꯅꯦꯗ ꯑꯗꯨꯗꯤ ꯀꯩꯅꯣ ꯇ꯭ꯔꯥꯟꯁꯄꯣꯔꯇꯦꯁꯟꯒꯤ ꯃꯥꯜꯂꯦꯅ ꯈꯜꯂꯦ
ꯑꯥ
ꯍꯥꯏꯗꯤ ꯎꯝ ꯄꯣꯠꯆꯩꯒꯨꯝꯕ ꯄꯨꯕꯗꯣ
ꯎꯝ ꯎꯝ
ꯑꯗꯨꯒꯤ ꯑꯣꯏꯔꯝꯒꯅꯤ ꯍꯥꯏꯗꯤ ꯃꯤ ꯇꯣꯡꯐꯝꯗꯗꯤ ꯑ ꯋꯤꯟꯗꯣꯒꯨꯝꯕ ꯂꯩꯇ꯭ꯔꯗꯤ ꯌꯥꯔꯣꯏꯕ
ꯎꯝ
ꯑꯝꯇ ꯃꯣꯏꯒꯤꯗꯤ ꯐꯖꯅ ꯊꯤꯡꯉꯦꯕ ꯎꯗ꯭ꯔꯣ ꯅꯪ ꯑꯝꯇ ꯑꯗꯨꯒꯨꯝꯕ
ꯈꯪꯗꯦꯗ
ꯎꯝ ꯒꯤ ꯑꯣꯏꯔꯝꯅꯤ
ꯍꯥ ꯍ
ꯑꯩꯅ ꯑꯗꯨꯃꯥꯏꯅ ꯈꯪꯉꯦ ꯑꯩ ꯑꯩꯗꯤ ꯈꯪꯗꯕꯅꯦꯕꯀꯣ ꯑꯍꯥꯟꯕ ꯇꯣꯡꯕꯅꯤꯅ ꯇ꯭ꯔꯦꯟꯁꯦ꯫ ꯑꯩꯅ ꯁ꯭ꯂꯤꯞꯄꯔ ꯀ꯭ꯂꯥꯁ ꯀ ꯑ ꯖꯦꯅꯦꯔꯦꯜ ꯀ꯭ꯂꯥꯁꯇꯣ꯫ ꯑꯗꯨꯗꯗꯤ ꯑꯩꯁꯦ ꯎꯗꯕꯅꯦꯕ꯫ ꯑꯗꯨꯒ ꯑꯩꯗꯤ ꯑꯍꯥꯟꯕ ꯆꯪꯕ ꯀꯥꯟꯗ ꯑꯩꯈꯣꯏꯗꯤ ꯊꯥꯔꯠ ꯀ꯭ꯂꯥꯁꯇ ꯆꯪꯉꯦꯕꯀꯣ ꯑꯦ ꯁꯤꯒꯤ꯫
ꯎꯝ꯫
ꯑꯗꯨꯀꯥꯟꯗꯗꯤ ꯑꯗꯨꯝ ꯈꯔꯗꯤ ꯎꯝ ꯀꯥꯔꯇꯦꯟꯒꯨꯝꯕꯗꯤ ꯂꯩꯇꯦꯕꯀꯣ꯫
ꯎꯝ꯫
ꯀꯔꯇꯦꯟꯕꯨꯗꯤ ꯑꯝꯇ ꯂꯩꯇꯦ ꯑꯗꯨꯕꯨ ꯌꯥꯝ ꯏꯪꯉꯦ ꯌꯥꯝ ꯅꯨꯡꯉꯥꯏꯑꯦ ꯑꯗꯨꯒ ꯃꯤ ꯑꯝꯇꯁꯨ ꯂꯥꯛꯅꯗꯦ ꯃꯤ ꯐꯁ ꯇꯨꯝꯕꯁꯨ ꯅꯨꯡꯉꯥꯏ ꯅꯨꯡꯉꯥꯏꯅ ꯇꯨꯝꯅꯩꯌꯦ ꯑꯗꯨꯃꯥꯏꯅ ꯇꯧꯋꯦꯕ꯫ ꯑꯗꯨꯒ ꯑꯃꯨꯛꯀꯥ ꯑꯩꯅ ꯑꯩꯈꯣꯏꯅ ꯑꯃꯨꯛꯀ ꯂꯥꯛꯄ ꯀꯥꯟꯗ ꯁꯦꯀꯦꯟ ꯀ꯭ꯂꯥꯁꯇ ꯂꯥꯛꯑꯦꯕꯀꯣ꯫ ꯑꯗꯨꯀꯥꯟꯗꯗꯤ ꯐꯝ ꯐꯛ ꯑꯩꯈꯣꯏꯅ ꯇꯨꯝꯐꯝꯒꯨꯝꯕꯁꯨ ꯂꯣꯏꯅꯃꯛ ꯌꯝ ꯐꯖꯥꯟꯅ ꯀꯩꯅꯣ ꯇꯧꯕꯤꯌꯦꯕ꯫ ꯌꯥꯝ ꯅꯨꯡꯉꯥꯏꯌꯦꯕ ꯑꯗꯨꯒ ꯑꯩꯈꯣꯏꯒꯤ ꯎ ꯄ꯭ꯔꯥꯏꯚꯦꯠꯁꯤꯒꯨꯝꯕꯁꯨ ꯀꯥꯔꯇꯦꯟꯒꯨꯝꯕꯁꯨ ꯂꯣꯏ ꯍꯥꯞꯄꯦ꯫
ꯌꯨꯝ ꯊꯣꯛꯑꯀꯥꯟꯗ ꯑꯗꯨꯝ ꯇ꯭ꯔꯦꯟꯗꯁꯨ ꯊꯣꯛꯄ ꯌꯥꯏꯌꯦ꯫
ꯎꯝ ꯑꯗꯨꯕꯨ ꯏꯁ꯭ꯂꯤꯞꯄꯔ ꯀ꯭ꯂꯥꯁꯇꯗꯤ ꯑꯩꯗꯤ ꯉꯝꯃꯣꯏ꯫
ꯇ꯭ꯔꯦꯅꯗ ꯊꯣꯛꯑꯒ ꯍꯟꯅ ꯍꯥꯏꯗꯤ ꯃꯥꯡ ꯊꯥꯅ ꯇꯤꯀꯦꯠ ꯀꯥꯛꯑꯗꯤ ꯍꯣꯡꯕꯅꯦꯕꯀꯣ ꯂꯤꯁꯤꯡ ꯑꯍꯨꯝ ꯃꯔꯤꯁꯨ ꯑꯗꯨꯝ ꯊꯣꯛꯄ ꯌꯥꯅꯤ꯫
ꯎꯝ꯫ ꯑꯣ ꯑꯣꯏꯔꯝꯒꯅꯤ ꯑꯗꯨꯕꯨ ꯀꯩꯅꯣꯗꯤ ꯇꯜꯂꯦ ꯁ꯭ꯂꯤꯞꯄꯔ ꯀ꯭ꯂꯥꯁꯇꯗꯤ ꯇꯜꯂꯦꯕ꯫
ꯄꯣꯠ ꯆꯩꯩꯁꯨ ꯌꯥꯝꯅ ꯄꯨꯕ ꯌꯥꯕ ꯀꯣ꯫
ꯎꯝ꯫
ꯑꯗꯨꯅꯦ꯫ ꯊꯨꯛ ꯍꯥꯏꯗꯤ ꯃꯥꯟꯅꯔꯒ ꯊꯣꯛꯂꯥꯛꯄꯗꯣ ꯑꯗꯨ ꯀꯩꯅꯣ ꯎꯝ ꯄ꯭ꯂꯦꯟꯗꯒꯤ ꯍꯦꯟꯅ ꯍꯣꯡꯂꯝꯒꯅꯤꯀꯣ ꯁꯦꯀꯦꯟ ꯀ꯭ꯂꯥꯁꯇ ꯇ꯭ꯔꯦꯟꯗ ꯒ ꯑꯗꯨꯒꯨꯝꯕ ꯆꯠꯄꯗꯣ ꯅꯠꯇ꯭ꯔꯒ ꯃꯥꯟꯅꯒꯗ꯭ꯔꯥ꯫
ꯑꯩꯈꯣꯏ ꯇꯤꯛꯀꯦꯠ ꯀꯛꯄꯒꯤ ꯃꯇꯨꯡ ꯏꯜꯂꯦ ꯑꯗꯨꯗꯤ꯫ ꯎꯝ꯫ ꯂꯥꯏꯛꯁꯦ ꯑꯩꯈꯣꯏꯅ ꯉꯟ ꯉꯟꯅ ꯀꯥꯛꯑꯗꯤ ꯂꯤꯁꯤꯡ ꯃꯉꯥ ꯇꯔꯨꯛꯒꯨꯝꯕꯗ ꯐꯪꯉꯦꯗꯅ꯫ ꯑꯗꯨꯒ ꯑꯗꯨꯁꯨ ꯆꯥꯞ ꯃꯥꯟꯅꯩ꯫
ꯎꯝ ꯍꯥꯏꯗꯤ ꯑꯩꯈꯣꯏꯅ ꯑꯩꯈꯣꯏꯅ ꯀꯥꯛꯑꯒ ꯎꯝ ꯄ꯭ꯂꯦꯟꯒ ꯈꯔ ꯃꯥꯟꯅꯈ꯭ꯔꯗꯤ ꯇꯜꯂꯦꯕꯀꯣ ꯎꯝ ꯃꯥꯟꯅꯗ꯭ꯔꯗꯤ ꯑꯗꯨꯝ ꯌꯥꯏꯅ꯫
ꯎꯝ ꯑꯣꯐꯔ ꯃꯇꯨꯡ ꯏꯜꯂꯦ ꯑꯗꯨꯕꯨꯗꯤ꯫
ꯑꯥ꯫ ꯑꯗꯨ ꯀꯩꯅꯣ ꯇ꯭ꯔꯦꯟꯗ ꯌꯥꯝ ꯀꯩꯅꯣ ꯀꯤꯖꯩ-ꯀꯤꯖꯩ ꯍꯥꯏꯕꯗꯨ ꯃꯣꯏꯅ ꯑꯗꯨꯝ ꯏꯁ꯭ꯂꯤꯞꯄꯔ ꯀ꯭ꯂꯥꯁꯇ ꯑꯗꯨꯝ ꯆꯥꯠꯄꯩꯅꯦ
ꯍꯣꯏꯗ ꯏꯁ꯭ꯂꯤꯞꯄꯔꯗ ꯂꯣꯏꯅ ꯆꯠꯅꯕꯅꯦ ꯀꯩꯅꯣ
ꯎꯝ
ꯑꯦ ꯁꯤ ꯒꯨꯝꯕꯗꯤ ꯄꯥꯛ ꯆꯠꯇꯕꯅꯦ ꯃꯤꯅꯥ ꯈꯔ ꯄ꯭ꯔꯣꯐꯦꯁꯅꯦꯜ ꯑꯣꯏꯕꯁꯤꯡꯅ ꯆꯥꯠꯄ ꯋꯥꯅꯤ ꯇꯥꯕ꯭ꯔꯥ
ꯇꯥꯏꯌꯦ ꯍꯣꯏ ꯇꯥꯏꯔꯦ ꯇꯥꯏꯔꯦ
ꯑꯦ ꯏꯃꯥꯟꯅꯕꯤ ꯂꯥꯛꯀꯗꯕ ꯃꯇꯝ ꯌꯧꯁꯤꯜꯂꯛꯑꯦ
ꯍꯧꯖꯤꯛꯔꯣ
ꯎꯝ
ꯌꯥꯝ ꯉꯜꯂꯤꯅ
ꯇ꯭ꯔꯦꯟꯅꯤꯡꯅꯦ ꯀꯩꯅꯣ
ꯇ꯭ꯔꯦꯅꯤꯡ ꯑꯣꯏꯖꯔꯁꯨ
ꯄꯨꯡ ꯀꯌꯥ ꯑꯗꯥꯏ ꯌꯧꯎꯗꯣꯏ ꯑꯗꯨ ꯑꯣꯏꯔꯗꯤ ꯃꯥꯅ ꯑꯗꯨꯝ ꯊꯣꯡꯗꯧ ꯃꯥꯜꯂꯦꯗ ꯅꯪ ꯊꯣꯡꯗꯕꯤꯗ
ꯑꯁ ꯑꯩ ꯊꯣꯡꯒꯥꯅꯤꯗ ꯀꯩꯅꯣ
ꯎꯝ ꯊꯧꯡꯕꯨꯗꯤ ꯊꯣꯡꯉꯣ ꯑꯗꯣ ꯍꯧꯖꯤꯛꯇꯤ ꯌꯥꯝ ꯉꯥꯜꯂꯤꯗ ꯊꯣꯡꯅꯤꯡꯉꯥꯏ
ꯎꯝ ꯉꯜꯂꯤꯌꯦ ꯃꯥ ꯆꯠꯄ ꯍꯧꯔꯦ ꯀꯥꯟꯗ ꯑꯗꯨꯝ ꯊꯣꯡꯕ ꯍꯧꯔꯁꯨ ꯌꯥꯏ ꯄꯨꯡ ꯑꯃꯃꯨꯛ ꯆꯠꯀꯅꯤꯕꯀꯣ
ꯎꯝ ꯅꯣꯏꯒꯤ ꯇꯣꯏꯂꯦꯠ ꯑꯦꯇꯦꯆ ꯇꯧꯕ꯭ꯔꯥ ꯅꯣꯏꯒꯤꯗꯣ
ꯑꯦ ꯇꯧꯋꯦ
ꯑꯗꯨ ꯅꯨꯡꯉꯥꯏꯕ꯭ꯔꯥ ꯏꯁꯤꯡꯗꯤ ꯀꯃꯥꯏꯅ ꯇꯧꯒꯦ ꯍꯥꯏꯗꯤ
ꯏꯁꯤꯡꯗꯣ ꯌꯥꯝ ꯅꯨꯡꯉꯥꯏꯇꯦ
ꯇꯜꯂꯦ ꯑꯩꯗꯤ ꯏꯁꯤꯡ ꯅꯨꯡꯉꯥꯏꯇꯕ ꯃꯐꯝꯗ ꯂꯩꯅꯤꯡꯇꯦ ꯁꯥꯅ ꯁꯥꯕꯅꯦ ꯏꯁꯤꯡ ꯑꯃꯨꯛꯀ ꯌꯥꯗ꯭ꯔꯗꯤ ꯂꯣꯏꯔꯦꯍꯦ
ꯏꯁꯤꯡꯗꯤ ꯌꯥꯏꯍꯦ ꯀꯔꯤꯅꯣ ꯑꯩꯈꯣꯏ ꯂꯝꯗꯗꯧꯅ ꯁꯦꯡꯇꯔꯤꯛ ꯁꯦꯡꯗꯦ ꯍꯥꯏꯕ ꯋꯥꯅꯤ
ꯑꯣ
ꯏꯁꯤꯡꯗꯤ ꯇ꯭ꯋꯦꯟꯇꯤ ꯐꯣꯔ ꯕꯥꯏ ꯁꯚꯦꯟꯅꯦ